ꯑꯍꯣꯏ ꯇꯌꯦ ꯇꯨ ꯃꯕꯣ ꯇꯨꯝꯅꯕ
ꯇꯟ꯭ꯔꯤ ꯅꯅꯤ ꯄꯔꯋꯥ ꯂꯩ
ꯎꯝ ꯎ ꯌꯥꯝ ꯐꯥꯏꯅ ꯃꯔꯤꯒ ꯄꯥꯅꯗꯤ ꯇꯨꯝꯅꯤꯡꯗꯕꯅꯦ ꯑꯩꯗꯤ ꯍꯧꯖꯤꯛ ꯄꯥꯗꯕꯒꯤ ꯇꯨꯝꯅꯤꯡꯈ꯭ꯔꯦ ꯇꯨꯝꯅꯤꯡꯕ ꯍꯧꯈ꯭ꯔꯦ ꯕꯣꯁ ꯑꯁ ꯉꯒꯤ ꯕꯣꯜꯗꯤ ꯌꯦꯡꯅꯤꯡ ꯎ
ꯌꯦꯉꯁꯨ ꯌꯦꯡꯉꯦ ꯊꯕꯥꯛꯁꯨ ꯇꯥꯎꯋꯦ ꯂꯥꯏꯃꯤꯠꯁꯨ ꯄꯥꯏ ꯍꯧꯖꯤꯛ ꯃꯍꯣꯠꯇ ꯇꯥꯛꯁꯅꯤ
ꯇ
ꯌꯦꯒꯁꯤꯔ ꯥꯎꯁꯨ ꯍꯉꯗꯤ ꯋꯥꯕ ꯋꯥ
ꯑꯅꯦ ꯗꯣꯜ ꯌꯦꯡꯗꯔꯥ
ꯃꯆꯦꯔꯕꯦ ꯑꯩ ꯌꯥꯔꯦ ꯆ
ꯍꯣꯏ ꯎꯋꯦ
ꯑ
ꯕꯥꯥꯏ ꯁꯦꯡꯕ ꯑꯩ ꯄꯩꯁꯥ ꯥꯏꯇ꯭ꯦ ꯑꯗꯨ ꯍꯧꯖꯤꯛ ꯏꯆꯦꯁꯨ ꯃꯣꯏꯒꯤ ꯁꯦꯂꯔꯤꯁꯨ ꯐꯪꯅꯩ ꯑꯩꯒꯤ ꯏꯃꯥꯁꯨ ꯁꯤꯂꯔꯤꯒ ꯐꯪꯗꯦ ꯑꯗꯨꯗꯤ ꯄꯩꯁꯥꯒꯤ ꯋꯥꯔꯤ ꯂꯤ ꯀꯞꯅꯤꯡꯕ ꯐꯥꯎꯋꯤ ꯍꯧꯖꯤꯛ
ꯎꯝ ꯍꯥꯏ ꯂꯩꯅꯦ ꯄꯩꯁꯥ ꯍꯥꯏꯒꯤ ꯃꯇꯥꯡꯗꯕ
ꯑꯣ ꯀꯞꯅꯤꯡꯉꯦ ꯃꯥ ꯃꯥ ꯁꯣꯔꯁ ꯕꯤ ꯑꯦ ꯇꯝꯕꯒꯤ ꯄꯩꯁꯥ ꯅꯍꯥꯟ ꯍꯧꯖꯤꯛꯄꯨꯗꯤ ꯆꯠꯇꯤ ꯆꯠꯇꯦꯕꯀꯣ ꯑꯗꯨ ꯑꯣꯏꯔꯁꯨ ꯅꯍꯥꯟꯒꯣ
ꯎꯝ
ꯃꯥ ꯕꯤ ꯑꯦꯠ ꯂꯣꯏꯅꯤꯡꯉꯥꯏ ꯂꯥꯛꯑꯦꯗꯅ ꯑꯗꯨꯗ ꯃꯣꯏꯁꯦ ꯌꯥꯝ ꯄꯩꯁꯥ ꯇꯛꯅꯤꯡꯕꯅꯦꯕ ꯂꯣꯏꯁꯤꯟ ꯂꯟꯕ ꯂꯣꯏꯁꯤꯟꯕꯗꯒꯤꯀꯣ ꯃꯣꯏ ꯑꯣꯖꯥꯗ ꯄꯩꯁꯥꯃꯨꯛ ꯄꯤꯌꯦ ꯑꯗꯨꯒ ꯇ꯭ꯔꯦꯠ ꯑꯃꯨꯛ ꯇꯥꯎꯋꯦ ꯑꯗ ꯃꯥꯒꯤ ꯔꯦꯁꯟ ꯄ꯭ꯂꯥꯟꯁꯤꯡꯗꯣ ꯄꯦꯟꯗꯤꯡ ꯇꯧꯋꯦ ꯣꯛꯀ ꯁꯦꯝꯃꯦ ꯑꯁ ꯄꯩꯁꯥ ꯌꯥꯝ ꯑꯗꯨꯒꯤ ꯃꯥꯁꯨ ꯄꯩꯁꯥ ꯌꯥꯝ ꯄꯥꯏꯌꯦ ꯑꯗꯨꯒꯀꯥꯟꯅ ꯑꯗꯨ ꯄꯩꯁꯥ ꯍꯧꯖꯤꯛꯁꯦ ꯂꯥꯛꯇꯦ ꯂꯩꯇ꯭ꯔꯦ ꯍꯥꯏ
ꯎꯝ ꯃꯟ ꯇꯗ꯭ꯔꯦ
ꯄꯩꯁꯥꯅ ꯍꯤꯡꯕꯅꯤꯅꯀꯣ ꯌꯨꯝꯗ ꯂꯩꯥꯏꯔꯗꯤ ꯄꯩꯁꯥ ꯂꯥꯏꯇ꯭ꯔꯗꯤ ꯄꯩꯁꯥ ꯂꯥꯏꯗꯁꯨ ꯑꯗꯨꯝ ꯌꯥꯏꯅ ꯁꯤꯁꯤꯗꯤ ꯄꯩꯁꯥ ꯂꯥꯏꯗꯗꯤ ꯌꯥꯗꯦ
ꯎꯝ ꯌꯗ ꯂ ꯀꯩꯁꯥ ꯄꯥꯏ ꯃꯔꯔ ꯌꯥꯦ
ꯍꯣꯏ ꯑꯗꯨꯒ ꯄꯩꯁꯥꯒꯤ ꯂꯥ ꯀꯔꯤ ꯍꯥꯏꯁꯤꯔꯥ ꯑꯗꯨ ꯋꯥꯗꯦꯀꯣ ꯄꯩꯁꯥꯒꯤ ꯃꯔꯝꯗꯒꯤ ꯋꯥꯗꯦꯀꯣ ꯌꯨꯝꯗ ꯂꯥꯏꯔꯗꯤ
ꯆꯗꯅꯤ
ꯎꯝ
ꯑꯗꯨꯒꯔ ꯑꯗꯨ ꯑꯗꯥꯥ ꯇꯧꯔ ꯃꯄꯥꯟ ꯊꯣꯛꯕꯁꯨ ꯎꯗꯦ ꯑꯗꯨꯒꯤ
ꯎꯝ
ꯄꯗꯔꯦ ꯑꯆꯥꯄꯣ ꯆꯥꯅꯤꯡꯒꯅꯤ ꯐꯤꯔꯣ ꯂꯄꯥ ꯄꯨꯡꯗꯤ ꯂꯧꯅꯤꯡꯒꯅꯤ
ꯎꯝ ꯈꯪꯗꯦ
ꯅꯨꯡꯇꯤꯒꯤ ꯑꯗꯨ ꯁꯥ ꯉꯥꯡ ꯑꯃꯅꯤ
ꯌꯦꯟꯒ ꯇꯥꯗ꯭ꯔꯦ ꯇꯥꯔꯁꯦ
ꯆꯠꯈ꯭ꯔ ꯂꯥꯛꯁꯦ ꯎꯝ ꯄꯩꯁꯥꯒꯤ ꯉ ꯍꯥꯎ ꯀꯥꯡꯥꯡꯕꯁꯨ ꯀꯣ
ꯍꯣꯏ
ꯆꯦꯛꯁꯤꯟꯒꯗ ꯃꯅꯤ ꯇꯦꯡꯗꯔꯑꯅꯦ
ꯌꯥꯒꯟꯒ ꯇꯥꯔꯦ ꯑꯩꯈꯣꯏꯁꯨ ꯉꯥꯡꯉ ꯑꯣꯏꯔꯦ
ꯍꯥꯏꯕ ꯌꯥꯗꯦ ꯄꯥꯏꯔꯁꯨ ꯌꯥꯗꯦ ꯄꯥꯏ ꯑꯩꯈꯣꯏꯁꯦ
ꯍꯣꯏ ꯇꯥ ꯑꯣꯏꯔꯤꯁꯤꯀꯣ
ꯑ ꯑꯗꯨ
ꯪ ꯑꯁꯕ ꯍꯡꯕ ꯀꯥꯟꯗꯗꯤ ꯑꯗꯣ ꯄꯁ꯭ꯔ ꯁꯨꯃꯥꯏꯅ ꯑꯋꯥꯕ ꯈꯥꯡꯅ꯭ꯔꯀꯥꯟꯗ ꯑꯩꯈꯣꯏ ꯍꯧꯖꯤꯛ ꯂꯥꯏꯔꯤꯛ ꯌꯥꯝ ꯄꯥꯕꯗꯣ
ꯑꯩꯌꯦ ꯑꯩꯈꯣꯏ ꯅꯨꯡꯉꯥꯏꯗꯣꯏꯅꯦ ꯋꯥꯅꯨ
ꯌꯥꯝꯅ ꯄꯥꯟꯅꯁꯤꯅꯤ ꯋꯥꯅꯤꯡꯉꯥꯏ ꯂꯩꯗꯤ ꯎ ꯃꯥꯅ ꯟꯟꯁꯤ ꯍꯥꯏ
ꯑꯦ ꯉꯁꯤꯗꯤ ꯑꯗꯨꯝ ꯌꯨꯝꯗ ꯑ ꯂꯥꯏꯔꯤꯛ ꯄꯥꯏꯌꯦ ꯍꯥꯏ ꯀꯥꯎꯋꯦ ꯍꯥꯏ
ꯂꯥꯏꯔꯤꯛ ꯄꯥꯔꯗꯤ ꯅꯨꯡꯉꯥꯏꯕꯅꯦꯅꯥ ꯄꯥꯟꯒ ꯊꯣꯛꯑꯗꯤ ꯇꯨꯝꯅꯤꯡꯉꯦꯀꯣ ꯅꯪꯁꯨ ꯇꯥꯎꯔꯕꯏ
ꯇꯥꯎꯅꯤ
ꯍ
ꯎꯝ
ꯎ
ꯉꯁꯥꯏ ꯑꯩ ꯖꯦꯔꯣꯛ ꯆꯃꯤꯦꯟ ꯄꯥꯟꯊꯣꯛꯂꯤꯕ
ꯍ
ꯑꯗꯨ ꯑꯗꯨ ꯃꯇꯗ ꯑꯗꯨꯝ ꯇꯨꯝꯅꯤ ꯉꯔ ꯆ ꯑꯗꯨꯅꯦ
ꯍ
ꯉꯝꯕꯤꯔ ꯐ ꯇ ꯏ
ꯁꯣꯦꯀꯤ ꯅ ꯑ ꯍꯣꯏ ꯍꯣꯏ
ꯑꯩꯈꯣꯏꯔꯤ ꯂꯔꯤꯗꯣ ꯍꯦꯛ ꯀ꯭ꯂꯣꯁ ꯇꯧꯔꯗꯤ ꯇꯨꯝꯅꯤꯡꯕ ꯍꯥꯎꯔꯅꯦ
ꯎꯝ
ꯑꯗꯨꯗꯤꯀꯣ ꯔꯤꯌꯣꯁꯨ ꯌꯦꯡꯉꯉꯁꯨ ꯔꯔꯤꯠꯇꯣ ꯄꯥ ꯄꯥꯔꯒ ꯌꯦꯡꯉꯅꯦꯕ ꯅꯠꯇ꯭ꯔꯗꯤ ꯇꯨꯝꯃꯤ ꯎꯝ
ꯍꯣꯏ ꯁꯦ ꯈꯪꯗꯦ ꯃꯤꯒ ꯃꯥꯟꯅꯗꯦ
ꯎ ꯑꯅꯦ ꯑꯃ ꯃꯔꯤ ꯑꯃ ꯍ ꯎꯝ
ꯈꯪꯗ꯭ꯔꯦ ꯇꯧꯔꯤꯁꯦ ꯑꯩꯈꯣꯏ ꯃꯤꯌꯥꯝꯁꯦ ꯀꯔꯤ
ꯑꯩꯁꯦ ꯅꯪ ꯂꯥꯛꯈ ꯂꯥꯏꯕꯣ ꯍꯌꯦꯡꯁꯦ ꯑꯁꯤꯗ ꯂꯥꯛꯅꯤꯡ ꯑꯁꯤꯗ ꯂꯥꯛꯅꯤꯡꯗꯦꯡ
ꯈꯪꯗ꯭ꯔꯦ ꯂꯥꯎꯆꯦꯠ ꯏꯅꯥꯎ ꯅꯨꯄꯥ ꯃꯥ ꯃꯊꯥꯗ ꯇꯥꯔꯅꯤ ꯏꯁ ꯄꯩꯁꯥꯁꯨ ꯂꯩꯥꯏꯇ꯭ꯔꯦ ꯃꯄꯥꯟꯒ ꯑ ꯄꯩꯁꯥ ꯂꯥꯏꯔ꯭ꯔꯗꯤ ꯃꯤ ꯃꯌꯨꯝ ꯁꯨ ꯆꯠꯄ ꯅꯨꯡꯉꯥꯏꯇꯦ
ꯍꯥꯏ
ꯍꯆꯥ ꯑꯅꯤ ꯈꯛꯇ ꯂꯩ ꯍꯌꯦꯡ ꯚꯔꯥ ꯆꯥ ꯑꯃ ꯑ ꯏ ꯏꯅꯥꯎ ꯅꯨꯄꯥ ꯀꯣꯂꯦꯖ ꯆꯠꯄꯗꯣ ꯅꯨꯡꯇꯤꯒꯤ ꯚꯔꯥ ꯆꯠꯂꯕ
ꯍꯣꯝꯅ ꯆꯠꯄ ꯌꯥꯗꯤ ꯌꯥꯕꯅꯤ ꯁꯤꯗꯤ ꯅꯥꯛ ꯗꯤ ꯅꯣꯏꯗꯒꯤ ꯥꯛꯑꯦ ꯍꯥꯏꯕꯗꯤ ꯅꯣꯏꯗꯒꯤ ꯀꯣꯂꯦꯖ ꯆꯠꯄꯒ ꯑꯩꯈꯣꯏꯗꯒꯤ ꯀꯣꯂꯦꯖ ꯆꯠꯄ ꯍꯥꯏꯔꯗꯤꯀꯣ ꯑꯩꯈꯣꯏꯗꯒꯤꯗꯤ ꯑꯩꯈꯣꯏꯗꯒꯤ ꯥꯛꯑꯦ ꯑꯩꯗꯤ ꯅꯣꯏꯗꯤ ꯀꯔꯤꯒ ꯆꯠꯇꯕꯒꯦꯀꯣ ꯑꯗꯨꯝ ꯥꯛꯄꯒꯨꯝ ꯇꯥꯎꯅꯦ ꯁꯤ ꯍꯣꯏ ꯁꯤꯗꯒꯤ ꯂꯥꯛꯑꯦ
ꯇꯔꯥꯗꯤ ꯂꯥꯎꯔꯝꯕꯅꯤꯀꯣ ꯃꯣꯗꯤꯁꯦ
ꯀꯨꯜ ꯂꯑꯣꯦ ꯌꯥꯌꯦꯦ
ꯐꯖꯥꯅ ꯍꯥꯏꯔꯣ ꯁꯤꯗꯦꯅꯦ ꯍꯥꯏꯕꯗꯣ
ꯍꯣꯏ ꯀꯨꯟ ꯂꯥꯎꯋꯦ ꯃꯥꯁꯨ ꯅꯍꯥꯟ ꯇꯔꯥ ꯑꯣꯏꯔꯝ ꯇꯒꯅꯤꯅꯗꯤ ꯂꯌꯦꯕ ꯑꯗꯨꯒ ꯁꯤ ꯌꯥꯡꯈꯥꯏꯁꯦ ꯑꯗꯨꯝ ꯑꯣ ꯑꯗꯨꯥꯏ ꯇꯧꯔꯒ ꯎꯜꯍꯧꯋꯦꯅ ꯍꯜꯂꯛꯑꯦ ꯃꯥꯁꯦ ꯅꯍꯥꯟꯁꯨ ꯆꯠ
ꯊꯨꯡ ꯂꯥꯛꯀ ꯂꯥꯛꯇꯩ ꯇ ꯂꯥꯎꯅꯅꯤꯕ
ꯍꯣꯏ
ꯑꯗꯣ ꯌꯦꯟ ꯇꯥꯅ ꯄꯤꯒꯗꯕꯅꯤ ꯑꯗꯣ
ꯅꯤꯡꯊꯧ ꯀꯥ ꯀꯥꯔ ꯀꯥꯔꯀꯥꯟꯗ ꯍꯥꯏꯔꯒꯦ
ꯣꯏ ꯃꯣꯏꯁꯨ ꯃꯔꯥꯛ ꯃꯔꯥꯛꯇꯨꯒꯤ ꯇꯥꯎꯕꯅꯦꯕ
ꯍꯣꯏ ꯍꯣꯏ ꯆꯨꯝ
ꯁꯥꯅ ꯐꯥꯟ ꯑꯩꯗꯤꯀꯣ ꯕꯖꯔꯥꯒꯨꯝꯕ ꯊꯣꯛꯅꯤꯡꯗꯦ ꯑꯩ ꯀꯥꯔ ꯑꯗꯨꯝ ꯍꯥꯞꯂꯒ ꯆꯠꯈꯤꯅꯦ ꯑꯗꯨ ꯇ ꯇꯔꯥ ꯂꯒ ꯏ ꯋꯥ ꯐ ꯀꯁꯦꯅꯣ
ꯀꯥꯔ ꯐꯥꯎ ꯄꯤꯗꯦ ꯃꯣꯏꯁꯦ ꯀꯥꯔꯁꯨ ꯄꯤꯗꯦ ꯀꯔ ꯂꯥꯏꯇ ꯈꯔ ꯄꯥꯑꯀꯣ
ꯍꯣꯏ ꯁꯥꯠꯇ꯭ꯔꯥꯒꯤꯗꯤ ꯇꯔꯥ ꯂꯥꯛꯑꯣ ꯌꯥꯝꯕꯅꯤ ꯀꯣ ꯌꯥꯝ ꯂꯥꯞꯄꯁꯨ ꯅꯠꯇꯦ ꯑꯗꯨꯅꯦ ꯌꯥꯝ ꯂꯥꯞꯄ ꯅꯠꯇꯦ ꯁꯤꯗꯒꯤꯗꯤ ꯂꯥꯛꯑꯦ ꯍꯥꯏ ꯑꯁ ꯍꯥꯏꯔꯗꯤ ꯅꯣꯏ ꯅꯣꯏ ꯅꯣꯏꯒꯤꯗꯅ ꯈꯔ ꯂꯥꯞꯄꯔꯝꯃꯤ ꯂꯥꯞꯂꯦ ꯑꯩꯈꯣꯏꯒꯤꯅ ꯈ ꯂꯥꯛꯑꯦ ꯅꯨꯗꯒꯤ
ꯑꯣꯏꯗꯅꯤ
ꯍꯣꯏ
ꯆꯥ ꯆꯥꯂꯁꯤ ꯍꯣ ꯃꯇꯝ ꯌꯥꯝꯦꯝ ꯆꯥꯡꯗꯒꯤꯅꯦ ꯍꯣꯏ
ꯑꯣ ꯒꯥꯔꯤ ꯆꯠꯇꯕꯒꯤ ꯅꯥꯠꯄꯒꯨꯝ ꯀꯣ ꯑꯩꯈꯣꯏ ꯈꯟꯕ ꯋꯥꯅꯦꯕ ꯁꯤꯗꯅ ꯂꯥꯛꯑꯦ
ꯑꯩꯦ ꯐꯁꯁꯇꯔ ꯀꯥ ꯀꯀ ꯋꯥꯅꯦ
ꯥꯔꯥ ꯍꯣꯏ ꯑꯁ ꯁꯥꯔꯀꯥꯟꯗꯤ ꯇꯥꯎꯔꯝꯒꯅꯤ ꯅꯣꯏ ꯅꯣꯏꯁꯦ ꯇꯥꯜꯂꯤꯀꯣ ꯁꯥꯕ ꯀꯥꯟꯗꯗꯤ ꯍꯣꯏ
ꯄꯨꯕ
ꯍ ꯍꯣꯏ ꯇꯥꯔꯝꯕꯅꯤ
ꯎꯝ ꯆ ꯆ ꯌꯥꯗꯦꯁ ꯆꯁꯤ ꯎ ꯆ ꯐ ꯄꯨꯔ ꯌꯥꯗ ꯆꯔꯤ
ꯎ ꯅꯣꯏꯒ ꯑꯁ ꯅꯣꯡꯒ ꯅꯣꯡꯒ ꯆꯨꯔꯗꯤ ꯅꯣꯏꯒꯤ ꯂꯝꯕꯤꯗꯣ ꯐꯠꯇꯦ ꯏꯁꯤꯡꯒ ꯆꯥꯎ ꯏꯁꯤꯡ ꯑꯗꯨꯝ ꯃꯔꯥ ꯃꯔꯠꯇ ꯑꯗꯨꯝ ꯆꯥꯎꯔꯒ ꯂꯩꯌꯦ ꯅꯣꯏꯒꯤ ꯂꯝꯕꯤꯗꯣ
ꯁ ꯍꯥꯏ ꯋꯥ ꯋꯥꯅ ꯆꯦꯄꯅꯦꯅꯤ
ꯐꯔꯕꯅꯦ
ꯍꯌꯦꯡꯁꯦ ꯑꯁ ꯈꯪꯗ꯭ꯔꯦ ꯑꯗꯣ ꯑꯩꯒꯤ ꯏꯅꯥꯎꯅꯨꯄꯥꯒꯤ ꯖꯦꯗꯣ ꯂꯥꯎꯕ ꯆꯠꯁꯤꯔꯥ ꯈꯪꯗ꯭ꯔꯦ ꯍꯌꯦꯡ ꯑꯩꯈꯣꯏ ꯂ ꯅ ꯅꯠꯇ꯭ꯔꯒ ꯕꯣꯕꯣ ꯕꯨꯕꯣꯛꯒ ꯄꯨꯁꯨ ꯂꯥꯛꯄꯀꯣ ꯃꯣꯏ ꯑꯅꯤꯁꯨ ꯃꯣꯏꯒ ꯆꯠꯃꯤꯟꯅꯁꯤ ꯍꯥꯏꯔꯒ ꯈꯪꯗ꯭ꯔꯦ ꯃꯥ ꯃꯣꯏꯅ ꯅꯥꯌꯦꯡ ꯌꯦꯡꯕꯗꯣ ꯑꯅꯥꯌꯦꯡꯕꯗꯣ
ꯊꯤꯅꯤꯡꯉꯥꯏ ꯂꯩꯔꯗꯤ ꯑꯗꯨꯝ ꯌꯥꯏꯅ
ꯍꯣꯏ ꯂꯥꯏꯕꯗꯤ ꯂꯩꯔꯝꯃꯦ ꯑꯗꯨꯒ ꯍꯥꯟꯅ ꯍꯥꯡꯉ ꯍꯥꯡꯉꯒꯦ ꯃꯤ ꯂꯥꯏꯔꯗꯤ ꯑꯩ ꯑꯗꯨꯝ ꯆꯠꯂꯒꯦ ꯑꯗꯨꯒ ꯑꯩꯈꯣꯏ ꯑꯅꯤ ꯑꯗꯨꯝ ꯍꯟꯃꯤꯟꯅꯔꯁꯦ
ꯎꯝ ꯑꯠꯁ ꯁ ꯀꯁꯨꯨꯁꯦ
ꯆꯠꯕꯨꯗꯤ ꯆꯠꯅꯤ ꯏꯅꯥꯎꯅꯨꯄꯥ ꯃꯥ ꯃꯊꯥꯟꯗ ꯇꯥꯔꯅꯤ
ꯃꯊꯥꯟꯇ ꯇꯥꯔꯁꯨ ꯌꯥꯗꯦꯅ